ꯍꯣꯏ ꯇꯥꯏꯌꯦ ꯇꯥꯏ ꯀꯣ
ꯇꯥꯏꯌꯦ ꯑꯩ ꯐꯖꯅ ꯇꯥꯏꯌꯦ
ꯑꯣꯀꯦ ꯑꯣꯀꯦ ꯅꯪꯅ ꯌꯥꯏꯃꯅꯤ ꯍꯥꯏꯕ
ꯑꯩꯅ ꯌꯥꯏꯃ ꯑꯗꯨꯒ ꯏꯌꯥꯝꯕ ꯑꯃ ꯂꯩꯌꯦ ꯑꯩꯈꯣꯏ ꯏꯅꯥꯎ ꯅꯨꯄꯤ ꯑꯃ ꯂꯩ
ꯑꯣ ꯃꯤ ꯑꯥꯆꯤꯟ ꯑꯅꯥꯎ ꯑꯍꯨꯝ
ꯑꯍꯨꯝ
ꯑꯍꯨꯝ ꯁꯨꯕꯒ ꯂꯣꯏꯅꯕ
ꯎꯝ ꯑꯩꯈꯣꯏꯅ ꯑꯍꯨꯝ ꯅꯣꯏꯅ ꯑꯃ ꯍꯦꯟꯕ
ꯑꯩꯈꯣꯏꯅ ꯃꯔꯤ ꯑꯣꯏꯕ ꯑꯩꯅꯁꯨ ꯌꯥꯏꯃꯥ ꯑꯣꯏꯕ ꯑꯩꯒꯤ ꯃꯊꯛꯇ ꯏꯌꯥꯝ ꯕꯃ ꯏꯅꯥꯎꯅꯨꯄꯥ ꯑꯃ ꯏ ꯆ ꯅꯨꯨꯄꯤ ꯑꯃ
ꯅꯨꯄꯥ ꯑꯍꯨꯝ ꯅꯨꯄꯤ ꯑꯃꯈꯛꯇ
ꯍꯣꯏ ꯅꯨꯄꯤꯗꯨꯅ ꯂꯥꯁ ꯑꯣꯏꯕ
ꯑꯣ ꯌꯥꯝ ꯅꯨꯡꯉꯥꯏꯔ ꯆꯅꯤꯌꯦ ꯃꯆꯟꯅꯨꯄꯤ
ꯑ ꯍ ꯅꯨꯄꯤ ꯑꯃꯈꯛꯅꯤꯅ ꯂꯨꯅ ꯇꯧꯕꯤꯗ꯭ꯔꯗꯤ ꯌꯥꯕꯨꯗ
ꯍꯥ ꯐ ꯇꯕꯤꯒꯗꯅꯤ
ꯍꯣꯏꯣꯏ ꯂꯥꯛꯄ ꯃꯥꯗꯨꯗ
ꯑ ꯑꯩ ꯄꯥꯏꯔꯣꯏꯒꯦ
ꯈꯩ ꯃꯥꯅꯕꯤ ꯃꯥꯅꯤ ꯎ ꯎꯝ ꯃꯥꯗꯣ ꯀꯩꯅꯣ ꯇꯧꯕ ꯉꯁꯥꯏꯗꯒꯤ ꯋꯥꯔꯤ ꯁꯥꯟꯅꯔ ꯂꯩꯕ ꯑꯗꯨ ꯍꯧꯖꯤꯛ ꯑꯃꯨꯛꯀ ꯐꯣꯟ ꯇꯧꯔꯛꯄ
ꯑꯥ ꯅꯪ ꯁꯦꯝꯦꯟ ꯖꯣꯁꯦꯞ ꯃꯅꯥꯛꯇ ꯍꯥꯏꯔꯗꯤ ꯅꯣꯏ ꯂꯩꯀꯥꯏꯗꯨ ꯁꯉꯥꯛꯄ ꯅ ꯀꯔꯤ ꯀꯣ ꯁꯉꯥꯏ ꯄ꯭ꯔꯧꯔꯥ
ꯑꯥ ꯀꯃꯥꯏꯅ ꯐꯪꯕ꯭ꯔꯥ
ꯈꯪꯉꯦꯗ ꯑꯗꯨ ꯂꯩꯀꯥꯏꯗ ꯑꯗꯨꯝ ꯆꯠꯂꯦꯗ
ꯂꯩꯔꯝꯕ꯭ꯔꯥ
ꯑꯦ ꯗꯦ ꯍ ꯇꯁꯨ ꯑꯗꯨꯝ ꯀꯕꯨ ꯆꯠꯗꯦ ꯏꯝꯐꯥꯜꯗꯍꯥꯟꯗ ꯂꯩ ꯁꯦ ꯇꯔꯝꯃꯦ ꯑ ꯃꯅꯤ ꯌꯨꯅꯤꯚꯔꯁꯤꯇꯤꯗ ꯇꯝꯂꯝꯝꯃꯦ ꯑꯗꯩ ꯈꯪꯉꯤꯗ ꯂꯩ ꯀꯥꯏꯗꯦ ꯃꯌꯥꯝ
ꯎꯝ ꯑꯗꯣ ꯀꯩꯅꯣꯗꯤ ꯂꯝꯗꯤ
ꯑꯩꯒꯤ ꯂꯝꯔꯣ
ꯎꯝ
ꯑꯩꯒꯤ ꯂꯝꯗꯤ ꯅꯪ ꯈꯪꯉꯅꯤꯅ ꯍꯥꯏꯕ ꯑꯩ ꯇꯥꯟꯗꯦꯅꯤꯗ
ꯀꯔꯝꯕ ꯀꯔꯝꯕ ꯁꯥꯏꯠꯇꯒꯤ
ꯅꯤꯄꯥꯟ ꯎꯈ꯭ꯔꯨꯜ ꯁꯥꯏꯇꯒꯤ ꯊꯅꯤ ꯗꯂꯤ ꯇꯥꯟꯅꯤ ꯎꯁꯇ
ꯑ ꯇꯥꯡꯈꯨꯜꯂꯣꯟꯣ ꯎꯝ ꯇꯥꯏꯌꯦ ꯈꯦ
ꯑꯥ ꯅꯪꯒꯤ ꯐ꯭ꯔꯦꯟ ꯇꯥꯡꯈꯨ ꯍꯣꯏ ꯌꯥꯎꯕ꯭ꯔꯣ ꯂꯩꯕ꯭ꯔꯣ ꯇꯥꯡꯈꯨꯜ ꯂꯣꯟ ꯇꯥꯕ꯭ꯔꯣ
ꯇꯥꯡꯈꯨꯜ ꯂꯣꯟ꯭ꯔꯣ ꯈꯔ ꯈꯔ ꯍꯌꯦ ꯑ ꯂꯥꯏꯕ ꯕꯦꯁꯤꯛ ꯈꯛꯇ
ꯑꯣꯀꯦ ꯇꯪ ꯈꯨꯔꯣꯟꯗꯤ ꯉꯥꯡꯕ ꯌꯥꯗꯕꯗꯣ ꯅꯠꯇ꯭ꯔꯥ
ꯃꯥꯅꯦ ꯀꯩꯗꯧꯅꯤ
ꯎ ꯅꯪꯗꯤ ꯍꯧꯖꯤꯛ ꯑ ꯆꯥꯟꯗ꯭ꯔ ꯁꯥꯏꯇꯤꯒꯔꯥ ꯅꯣꯏ ꯈꯨꯗꯦ
ꯎꯝ ꯃꯥꯅꯦ ꯀꯣꯝꯂꯥ ꯊꯥꯕꯤ ꯈꯪꯕ꯭ꯔꯥ
ꯑꯣ ꯀꯃꯂꯥ ꯊꯥꯕꯤꯗꯤꯒꯦ
ꯑꯥ
ꯍꯪꯉꯦꯗ ꯏꯃꯥꯟꯅꯕ ꯂꯩꯗ ꯀꯅ ꯈꯜꯂꯤꯗ ꯃꯥꯗꯤ ꯃꯣꯟꯁꯥꯡ ꯎꯝ ꯑꯩꯒꯤ ꯃꯣꯟꯁꯥꯡ ꯐ꯭ꯔꯦꯟ ꯌꯥ ꯃꯣꯟ ꯁꯥꯡ ꯂꯩꯕ ꯃꯥꯜꯂꯦꯀꯣ ꯈꯕ ꯊꯥꯕꯤꯗꯅ ꯍꯧꯖꯤꯛꯣꯂꯦꯨ ꯑꯗꯨꯗꯤ ꯅꯠꯇ꯭ꯔ ꯑꯗꯨ ꯃꯅꯥꯛꯇ ꯅꯠꯇ꯭ꯔꯣ ꯑꯣꯝꯂꯥ ꯊꯥꯕꯤꯗ ꯅꯠꯇ꯭ꯔꯣ
ꯍꯥ
ꯇꯀꯣ ꯀꯣꯦꯖ ꯇꯨ
ꯑꯣ ꯑꯗꯨꯗ ꯀꯥꯔꯝ ꯀꯥꯕꯅꯦ ꯍꯥꯥ
ꯅꯪ ꯑꯗꯨꯗ ꯀꯥꯕ꯭ꯔꯣꯕ
ꯑꯥ
ꯑꯣ ꯑꯗꯨ ꯃꯅꯥꯛꯇ ꯂꯩꯕꯅꯤ ꯏꯃꯥꯟꯅꯕꯗ
ꯑ ꯑꯩꯈꯣꯏ ꯈꯨꯟꯁꯨ ꯅꯛꯅꯈ꯭ꯔꯦ ꯑꯗꯨꯗꯤ
ꯑꯣ ꯑꯗꯨꯗ ꯆꯨꯊꯤꯁꯨ ꯂꯩꯕ꯭ꯔꯣꯅꯦ
ꯆꯨꯝꯕꯥꯪ ꯆꯨꯝꯕꯥꯪ
ꯑ ꯆꯥꯟꯗꯤꯦꯜꯁꯤ ꯑꯅꯥꯜ ꯇ꯭ꯔꯥꯏꯞꯅ ꯈ꯭ꯋꯥꯏꯗ ꯌꯥꯝꯃꯤꯀꯣ
ꯃꯁꯤꯁꯨ ꯂꯝꯀꯥꯡ ꯑꯅꯥꯎ ꯆꯊꯤ ꯑꯩ ꯃꯁꯤꯁꯨꯨꯔꯦ
ꯑꯣ
ꯃꯔꯤꯡ ꯑꯗꯨꯕꯨ ꯇꯥꯡꯈꯨꯜꯗꯤ ꯂꯩꯕ ꯎꯗꯦꯥꯎꯗꯦ ꯂꯩꯇ
ꯑꯣ ꯇꯥꯡꯈꯨꯜꯗꯤ ꯂꯩꯇꯕ ꯃꯥꯜꯂꯦ ꯍꯣꯏꯗ꯭ꯔꯣ ꯑꯝꯗ
ꯇꯥꯡꯈꯨꯜꯗ ꯑꯩꯈꯣꯏ ꯑ ꯁꯤꯋꯥꯏꯗ ꯅꯛꯅ ꯂꯩꯕꯗꯤ ꯔꯤꯡꯄꯝ ꯈꯪꯕ꯭ꯔꯥ
ꯔꯤꯡꯄꯝ ꯈꯪꯉꯤ ꯈꯪꯉꯤ
ꯔꯤꯝꯄꯝ ꯑꯗꯨꯒ
ꯈꯪꯅꯕꯒꯤ ꯂꯩꯌꯦ ꯥꯔꯤꯐꯝꯝꯁ
ꯔꯤꯡꯄꯝꯗꯁꯨ ꯑꯩ ꯈꯪꯅꯩ
ꯆꯥꯟꯖꯝ ꯅꯛꯇ꯭ꯔ ꯑꯗꯣ
ꯔꯤꯡꯄꯝꯅ ꯀꯩꯅꯣꯝ ꯃꯅꯥꯛꯇ ꯎꯔꯦ ꯆꯟꯗꯦꯜ ꯃꯅꯥꯛꯃꯛꯇꯤ ꯅꯠꯇꯦ
ꯑꯩꯗꯤ ꯑꯥ ꯌꯥꯏꯔꯤꯄꯣꯛ ꯀꯣꯁꯣꯝ ꯈꯨꯂꯦꯟ ꯁꯥꯏꯠꯇꯔꯥ ꯍꯥꯏꯅ ꯈꯟꯅꯤꯡꯅꯤꯅꯦ ꯆꯥꯟꯗꯦꯜꯗ ꯑꯣꯏꯔꯦ
ꯅꯠꯇ ꯆꯟꯗꯦꯜꯗ ꯅꯠꯇꯦ ꯅꯠꯇꯦ ꯑꯩꯅ ꯍꯥꯏꯕꯗꯤ ꯑꯁꯤ ꯋꯥꯏꯗ ꯅꯪꯅ ꯅꯪꯅ ꯍꯥꯏꯗꯤ ꯌꯥꯝ ꯂꯥꯞꯄꯗꯤ ꯅꯠꯇ꯭ꯔꯦꯗꯅ ꯎꯈ꯭ꯔꯨꯈ ꯑꯣꯏꯅ ꯑꯃꯨꯛ ꯂꯥꯞꯄꯤꯗꯅ
ꯑꯗꯨꯝ ꯅꯛꯅꯕꯗꯣ ꯑꯣꯀꯦ ꯍꯣꯏ ꯍꯣꯏ ꯍꯣꯏ
ꯑꯩꯅ ꯈꯪꯕꯗꯣ ꯍꯥꯏꯕ ꯇꯈꯨꯒꯤ ꯈꯨꯟꯗ ꯑ ꯑꯗꯨꯝ ꯈꯪꯕꯗꯣ ꯝ ꯑꯗꯨꯒ ꯀꯅꯣꯃ ꯍꯥꯏꯕꯅꯤꯅꯣ
ꯃꯦꯗꯤꯂꯦꯟ
ꯃꯦꯔꯤꯂꯤꯦꯟꯗꯤ ꯑꯩꯗꯤ ꯇꯥꯗ꯭ꯔꯤ
ꯑ ꯎꯝ
ꯑꯩꯗꯤ ꯇꯥꯗ꯭ꯔꯤ ꯂꯩꯅꯦ
ꯑꯥ
ꯍꯧꯖꯤꯛꯀꯥꯟꯗ ꯁꯤꯂꯣꯡꯗ ꯂꯩꯔꯗꯤ ꯅꯨꯡꯉꯥꯏ ꯀꯣ ꯑ ꯏꯪꯝꯒꯅꯤꯕ
ꯏꯪꯉꯤ ꯉꯁꯥꯏꯁꯨ ꯅꯣꯡ ꯇꯥꯔꯒ ꯏꯪꯕ ꯂꯣꯏꯔꯦ ꯁꯤꯗꯗꯤ ꯅꯣꯡ ꯅꯨꯡꯁꯥ ꯁꯥꯔꯒ
ꯈꯥꯏꯁꯤꯗꯗꯤ ꯑꯗ ꯅꯪꯁꯦꯩ ꯃꯩꯇꯩ ꯃꯥꯜꯂꯦ ꯃꯩꯇꯩꯂꯣꯟ ꯐꯖꯅ ꯉꯥꯡꯉꯦ
ꯅꯨꯡꯤ ꯃꯥꯂ ꯑꯩ ꯍꯥꯟꯅ ꯏꯝꯐꯥꯜꯗ ꯂꯩꯔꯝꯕꯤꯅꯤꯅꯅꯥ ꯀꯨꯏꯅ
ꯃꯔꯣꯟꯗꯣ ꯌꯥꯝ ꯁꯦꯡꯅ ꯉꯥꯡꯉꯦꯕ
ꯑꯥ ꯑꯩ ꯀꯨꯏꯅ ꯂꯩꯔ ꯀ꯭ꯂꯥꯁ ꯋꯥꯟꯗꯤ ꯂꯩꯔꯈ꯭ꯔꯤ ꯏꯝꯐꯥꯜꯗ
ꯑꯣ
ꯇꯥꯏꯄꯣꯠ ꯗ ꯗꯗꯤꯌꯨꯂꯥꯂꯦꯟꯗ ꯇꯝꯂꯝꯝꯃꯦ
ꯍꯣꯏ ꯑꯗꯨꯕꯨ ꯇ꯭ꯔꯥꯏꯞ ꯑꯩꯈꯣꯏꯅ ꯉꯥꯡꯕꯗꯤ ꯈꯔꯗꯤ ꯑꯗꯨ ꯑꯗꯨꯝ ꯈꯣꯏ ꯊꯕꯛꯇꯗꯤ ꯃꯥꯟꯗꯤ ꯃꯥꯟꯕꯥꯟꯕꯀꯣ ꯃꯥꯜꯂꯒꯁꯨ ꯎꯝ ꯈꯔ ꯂꯩꯗꯅ꯫
ꯃꯥꯅꯤ ꯃꯥꯅꯤ ꯑꯗꯨꯝ ꯈꯪꯕꯅꯤꯗ ꯇ꯭ꯔꯥꯏꯕꯅꯤ ꯍꯥꯏꯕꯗꯨꯀꯣ꯫
ꯎꯝ ꯑꯗꯨꯗꯤ ꯈꯪꯗꯤ ꯈꯪꯒꯅꯤ ꯑꯗꯨꯏꯁꯨ꯫
ꯍꯥꯏꯕꯗꯤ ꯄꯣꯛꯄꯗꯒꯤ ꯑꯩꯈꯣꯏꯒꯤ ꯅꯦꯆꯔꯗꯣ ꯑꯗꯨꯝ ꯂꯩꯔꯕꯅꯤꯅꯀꯣ꯫ ꯍꯣꯏ ꯑꯩꯈꯣꯏꯅ ꯌꯥꯝ ꯉꯥꯡꯉꯁꯨ꯫ ꯈꯪꯕꯅꯦꯕ꯫
ꯎꯝ ꯎꯝ꯫
ꯑꯇꯣꯞꯄ-ꯑꯇꯣꯞꯄ ꯕ꯭ꯔꯥꯗꯔꯁꯤꯡꯁꯨ ꯇꯧꯕꯅꯀꯣ ꯇ꯭ꯔꯥꯏꯕꯦꯜꯗꯤ꯫ ꯇ꯭ꯔꯥꯏꯕꯦꯜꯗꯒꯤ ꯑꯇꯣꯞꯄ꯫ ꯌꯨꯖꯔꯁꯤꯡꯁꯨ ꯐꯣꯟ ꯇꯧꯕ꯭ꯔꯥ ꯍꯥꯏꯕꯣ ꯅꯨꯡꯗꯥꯡꯁꯦ꯫
ꯑ ꯉꯁꯥꯏꯁꯦ ꯀꯩꯅꯣ ꯑꯩ ꯉꯁꯤꯅ ꯑꯍꯥꯟꯕꯅꯦ ꯐꯥꯔꯁ ꯇꯥꯏꯝ꯫
ꯑꯣ ꯍꯧꯖꯤꯛ꯫ ꯐꯥꯔꯁ ꯇꯥꯏꯝ꯫
ꯑꯗꯨ꯫
ꯑꯗꯣꯏꯗꯤ꯫ ꯐꯥꯔꯁ ꯇꯥꯏꯝ ꯑꯣꯀꯦ-ꯑꯣꯀꯦ ꯐꯥꯏ-ꯐꯥꯏ꯫ ꯎꯝ꯫ ꯅꯪꯒꯤ ꯐ꯭ꯔꯦꯟꯅ ꯁꯤꯌꯔ ꯇꯧꯔꯛꯄ꯭ꯔꯥ꯫
ꯑꯩꯒꯤ ꯐ꯭ꯔꯦꯟ꯫
ꯍꯨꯝ꯫
ꯉꯁꯤ ꯑꯍꯨꯝꯔꯛꯀꯨꯝꯕꯗꯤ ꯑꯣꯏ ꯀꯩꯅꯣ ꯇꯧꯋꯦ ꯑꯩ ꯒ꯭ꯌꯥꯟ ꯇꯥꯗ꯭ꯔꯤ ꯍꯧꯖꯤꯛ ꯍꯌꯦꯡ ꯐꯥꯎꯕꯒꯤꯗꯤ ꯈꯪꯉꯦ꯫
ꯎꯝ꯫
ꯑꯩ ꯑꯗꯨꯝ ꯀꯩꯅꯣ ꯇꯧꯕꯗꯨꯗ꯫ ꯈꯪꯗꯦ ꯀꯔꯤ ꯋꯥꯔꯤ꯫ ꯆꯦꯖꯔꯥ
ꯋꯥꯔꯤꯁꯦ-ꯋꯥꯔꯤꯁꯦ ꯑꯗꯨꯝ ꯁꯥꯗꯝꯅꯤ ꯁꯤꯁꯦ ꯫ ꯅꯪ ꯫
ꯋꯥꯔꯤ ꯍꯧꯔꯛꯑꯣ ꯑꯩꯅ ꯈꯨꯝꯅꯉꯥꯏꯒꯤ ꯉꯥꯏꯒꯦ꯫
ꯎꯝ꯫
ꯑꯥꯐꯇꯔ ꯊ꯭ꯔꯤ ꯗꯦꯁꯀꯨꯝꯕꯗ ꯑꯩꯅ ꯑꯃꯨꯛꯀ ꯉꯥꯜꯂꯛꯀꯦ ꯂꯦꯞꯇꯕꯤꯗ꯫ ꯑꯗꯨꯝ ꯐ꯭ꯔꯤ ꯂꯩꯕ ꯀꯥꯟꯗ ꯑꯗꯨꯝ ꯋꯥꯔꯤ ꯁꯥꯟꯅꯁꯦ꯫
ꯌꯦꯡꯒꯦ-ꯌꯦꯡꯒꯦ꯫ ꯅꯪꯗꯤ꯫ ꯊꯕꯛ ꯆꯠꯄ꯭ꯔꯣ ꯑꯥꯐꯇꯔꯅꯨꯟꯒꯨꯝꯕꯗꯗꯤ꯫
ꯑꯐꯇꯔꯅꯨꯟꯁꯦ꯫ ꯉꯁꯤ ꯅꯨꯃꯤꯠ ꯉꯁꯤ ꯅꯨꯃꯤꯠꯇꯤ ꯆꯠꯇꯦ ꯑꯗꯣ ꯀꯩꯅꯣꯗ꯫ ꯄꯨꯡ ꯃꯉꯥꯗꯒꯤꯅ ꯄꯨꯡ ꯇꯨ ꯊꯥꯔꯇꯤ ꯐꯥꯎꯕꯗꯤ ꯊꯕꯛ ꯆꯠꯂꯦ꯫
ꯎꯝ ꯐꯩ ꯑꯌꯨꯛꯀꯤ꯫ ꯅꯨꯡꯗꯥꯡꯗꯤ꯫ ꯑ ꯌꯨꯒꯤ ꯐꯥꯏꯁꯦ
ꯑꯥ
ꯃ ꯂꯩꯦꯍꯦ ꯍꯥꯏꯌꯨ ꯀꯐꯥꯏ
ꯃꯟꯃꯅꯦ
ꯎꯝ ꯌꯥ ꯌꯥꯝ ꯊꯨꯅ ꯊꯨꯅ ꯍꯧꯒꯠꯄ ꯃꯥꯜꯂꯤꯅꯦ ꯌꯥꯍꯣꯡ ꯉꯟꯕ ꯃꯥꯜꯂꯤꯅꯦ
ꯑ ꯑꯩ ꯌꯥꯎꯈ꯭ꯔ ꯉꯜꯂꯦ ꯎꯐꯥꯏ ꯂꯩꯇꯦ
ꯄꯨꯡ ꯃꯉꯥꯗꯨꯗꯤ ꯑꯩꯈꯣꯏꯗꯤ ꯇꯨꯝꯕ ꯇꯥꯏꯃꯤꯡꯅꯦ
ꯀꯔꯤꯅ ꯅꯨꯃꯤꯗ ꯇꯨꯝꯗꯕꯤꯗ
ꯅꯨꯃꯤꯗꯥꯡꯁꯦ ꯇꯨꯝꯗꯦ ꯅꯣꯡꯜ ꯅꯣꯡꯉꯥꯜꯂꯛꯄ ꯀꯥꯟꯗ ꯇꯨꯝꯕ ꯍꯅ
ꯄꯥꯉꯦꯗ
ꯅꯨꯡꯗꯥꯡꯁꯤ ꯇꯨꯝꯕ ꯌꯥꯗꯕ ꯉꯟꯅ ꯇꯨꯝꯁꯦ ꯇꯧꯔꯁꯨ ꯑꯗꯨꯨꯝ ꯇꯨꯝ ꯌꯥꯗꯕ
ꯂꯔꯤꯛ ꯄꯥꯕꯒꯤꯔꯅꯤꯅꯤꯅ
ꯑꯗꯨꯒꯤ ꯅꯨꯡꯗꯥꯡꯁꯤ ꯂꯥꯏꯔꯤꯛꯁꯤ ꯄꯥꯕꯁꯨ ꯅꯠꯇꯕꯅꯦ ꯑꯗꯣ ꯇꯨꯝꯈ꯭ꯔꯁꯦꯅ ꯇꯧꯕꯀꯣ ꯄꯨꯡ ꯕꯥꯔꯣꯒꯨꯝꯕꯇ ꯈ꯭ꯋꯥꯏꯗꯤ ꯊꯦꯡꯗꯅ ꯊꯨꯝꯕ ꯌꯥꯗ ꯕꯤ ꯌꯥ ꯑꯗꯨꯗꯤ ꯑꯗꯨ ꯉꯥꯏꯍꯥꯛꯇꯪ ꯄꯥꯁꯤꯅ ꯄꯨꯡ ꯑꯅꯤ ꯐꯥꯎ ꯄꯥꯔꯅꯤ ꯑꯍꯨꯝ ꯐꯥꯎ ꯄꯥꯔꯅꯤ ꯑꯗꯨꯗꯤ ꯑꯃꯨꯛꯀ ꯐꯣꯟ ꯉꯥꯏꯍꯥꯛꯇꯪ ꯄꯥꯏꯔꯅꯤ ꯄꯨꯡ ꯃꯉꯥ ꯇꯥꯕ ꯀꯥꯟꯗꯗꯤ ꯑꯗꯨꯝ ꯇꯨꯝꯅꯤꯡꯂꯛꯑꯅꯤ ꯑ ꯇꯈꯅꯤ ꯎꯃ ꯇꯨꯝꯃꯅꯤ ꯄꯨꯡ ꯑꯦꯂꯚꯦꯟ ꯇꯔꯥꯋꯥꯏꯗ ꯍꯧꯒꯠꯀꯅꯤ ꯆꯥꯛ ꯆꯥꯔꯅꯤ
ꯑ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
ꯑꯥ
ꯀꯅꯥꯒ ꯂꯩꯕ ꯅꯝꯗ
ꯑꯩꯁꯦ ꯅꯎ ꯅꯨꯄꯤ ꯑꯃꯃꯒꯜꯂꯒꯦ
ꯅ ꯂꯩ ꯈꯟꯕ
ꯍꯥꯥ
ꯅꯪꯅ ꯌꯦꯡꯁꯤꯜꯂꯤꯕꯅꯣ
ꯈꯪꯗꯦ ꯃꯣꯏꯅ ꯍꯒꯦꯁꯤꯜꯂꯤꯔꯥ ꯑꯩꯅ ꯊꯃꯣꯏ ꯌꯦꯡꯁꯤꯕꯤꯔ ꯒ꯭ꯌꯥꯟ ꯇꯥꯗꯦ
ꯑꯁ ꯅꯪꯒꯤ ꯃꯈꯣꯟꯜꯁꯤꯦ ꯃꯤ ꯑꯃ ꯌꯥꯝ ꯃꯥꯜꯂꯤꯅꯦ
ꯀꯅꯥꯃꯥꯟ꯭ꯔꯦ
ꯑꯩꯒꯤ ꯐ꯭ꯔꯦꯟ ꯑꯃ ꯌꯥꯝ ꯃꯅꯥꯜꯂꯤꯅꯦ
ꯅꯪꯒꯤ ꯐ꯭ꯔꯦꯟ ꯅꯨꯄꯥ ꯑꯣꯔ ꯅꯨꯄꯤ ꯈꯣꯟ ꯆꯥꯎꯕꯅꯤꯅ ꯅꯨꯄꯥ
ꯅꯨꯄꯤ ꯃꯥꯜ ꯅꯨꯄꯤꯅꯤꯅ
ꯑꯩꯒꯤ ꯈꯨꯟꯁꯦ ꯌꯥꯝ ꯆꯥꯎꯕꯅꯦꯕ
ꯑꯥ
ꯆꯥꯎꯗꯕ꯭ꯔꯥ
ꯆꯥꯎꯥꯣꯏ ꯊꯥ ꯍꯣꯏ ꯇꯥꯡꯈꯨꯜꯒꯤ ꯁꯤꯡꯒꯔ ꯑꯃ ꯃꯥꯜꯂꯦ ꯅ ꯃꯈꯣꯟꯁꯦ
ꯑꯁ ꯈꯅꯔꯥ
ꯑꯩꯅ ꯑꯩꯅ ꯃꯥꯒꯤ ꯃꯈꯣꯟꯁ ꯌꯥꯝ ꯃꯥꯟꯕ ꯋꯥꯡꯉꯦ ꯅꯪꯒꯤ ꯃꯈꯣꯟꯗꯣ
ꯀꯅꯥꯕꯤ ꯆꯂꯨ ꯊꯩꯃꯩꯁꯣꯔꯥ ꯈꯪ ꯃꯩꯁꯨ ꯍꯥꯏꯕ꯭ꯔꯥ ꯍ ꯍ ꯍ
ꯍꯧꯖꯤꯛ ꯑꯁ ꯃꯥꯗꯨꯣ ꯑꯩꯅ ꯍꯣꯔꯦꯟ ꯊꯥꯕꯤꯒꯦ ꯅꯪꯉꯣꯟꯗ ꯋꯥꯆꯦꯞꯇ
ꯑꯥ ꯑꯖꯤꯦ ꯎꯝ ꯑꯃꯨꯛꯀ ꯇꯧꯔꯛꯀꯦꯀꯣ ꯍꯥꯥ ꯅꯪꯅ ꯑꯣꯏꯅ ꯇꯧꯔꯛꯀꯦꯔꯥ ꯍꯥ